ꯇꯥꯔꯕꯣ
ꯑꯧ ꯇꯥꯔꯦ ꯇꯥꯔꯦ ꯈꯤꯇꯪ ꯈꯤꯇꯪ ꯀꯟꯅꯒ ꯉꯥꯡꯕꯤꯔꯛꯑꯣ ꯑꯗꯨꯗꯤ ꯍꯦꯟꯅ ꯃꯌꯦꯛ ꯁꯦꯡꯅ ꯇꯥꯔꯅꯤ
ꯑꯣ ꯉꯥꯡꯕꯁꯦ ꯑꯗꯨꯝ ꯀꯟꯗꯤ ꯀꯜꯂꯕꯅꯦ ꯍꯥꯏꯕꯗꯤ ꯂꯥꯎꯕꯗꯨꯗꯤ ꯀꯩꯁꯨ ꯂꯥꯎꯅꯗꯦꯗꯅꯀꯣ ꯑꯥ ꯃꯤ ꯑꯃ ꯋꯥꯔꯤ ꯁꯥꯟꯅꯕꯗ ꯆꯥꯡ ꯌꯥꯕꯥ ꯍꯥꯏꯕ ꯆꯥꯡꯗꯣ ꯑꯗꯨꯗꯗꯤ ꯉꯥꯡꯉꯕꯅꯦ ꯑꯗꯨ ꯈꯤꯇꯪ ꯅꯨꯡꯉꯥꯏꯅꯗꯕꯒꯤ ꯇꯥꯟꯅꯗꯕ ꯑꯣꯏꯔꯝꯕꯁꯨ ꯌꯥꯏ ꯅꯠꯇ꯭ꯔꯒ ꯂꯝ ꯂꯥꯞꯄꯒꯤ ꯇꯥꯟꯅꯗꯕ ꯑꯣꯏꯔꯝꯕꯁꯨ ꯌꯥꯏꯕꯀꯣ
ꯍꯣꯏ ꯀꯩꯅꯣꯒꯨꯝꯕ ꯍꯥꯏꯗꯤ ꯅꯣꯡ ꯑꯗꯨꯨ ꯈꯤꯇꯪ ꯃꯪꯕ ꯑꯗꯒꯤ ꯅꯣꯡ ꯅꯣꯡ ꯅꯣꯡꯂꯩ ꯅꯨꯡꯁꯤꯠ ꯈꯤꯇꯪ ꯂꯩꯕ ꯍꯥꯏꯇꯥꯔꯦꯅꯦ ꯑꯗꯨꯒꯤ ꯈꯤꯇꯪ ꯅꯦꯠꯋꯥꯛꯛꯁꯤꯁꯨ ꯈꯤꯇꯪ ꯅꯨꯡꯉꯥꯏꯇꯕ꯭ꯔꯅ ꯈꯜꯂꯦ ꯑꯗꯨꯒꯤ ꯃꯔꯝꯁꯨ ꯑꯣꯏꯔꯝꯕ ꯌꯥꯏ ꯑꯣꯏꯔꯝꯒꯅꯦꯅ ꯈꯜꯂꯦ
ꯍꯣꯏ ꯅꯣꯏꯗꯨꯅ ꯈꯤꯇꯪ ꯁꯥꯕ ꯑꯩꯈꯣꯏꯗꯅ ꯈꯤꯇꯪ ꯅꯣꯡꯃꯪꯕ ꯑꯗꯨꯒꯤ ꯑꯣꯏꯔꯝꯕꯁꯨ ꯌꯥꯏꯑꯅ ꯈꯜꯂꯦ ꯑꯩꯒꯤ ꯋꯥꯈꯟꯗꯁꯨꯀꯣ ꯑꯗꯣ ꯅꯣꯏꯔꯣꯝꯗꯕꯨ ꯅꯣꯡ ꯏꯁꯤꯡꯒ ꯇꯥ ꯈꯣꯠꯇꯅ ꯇꯧꯕ꯭ꯔꯣ ꯀꯃꯥꯏꯅ ꯇꯧꯒꯦ
ꯅꯣꯡꯁꯦ ꯉꯔꯥꯡ ꯅꯍꯥꯟ ꯅꯨꯃꯤꯠ ꯃꯉꯥꯅꯤꯃꯨꯛ ꯌꯥꯝ ꯆꯨꯔꯝꯃꯦ ꯅꯣꯡꯁꯦ ꯑꯗꯒꯤ ꯌꯥꯝ ꯏꯪꯊꯔꯨꯔꯦ ꯑꯗꯨꯒ ꯑꯃꯨꯛ ꯉꯔꯥꯡꯗꯒꯤ ꯌꯥꯝ ꯁꯥꯒꯠꯂꯦ ꯉꯔꯥꯡꯗꯒꯤ ꯌꯥꯝ ꯁꯥꯒꯠꯂꯦ ꯉꯁꯤꯁꯨ ꯌꯥꯝ ꯁꯥꯏꯌꯦꯦ ꯑꯗꯨꯅ ꯁꯥꯒꯠꯄ ꯑꯃꯨꯛ ꯍꯧꯔꯛꯑꯦ ꯅꯍꯥꯟ ꯅꯣꯡꯁꯦ ꯑꯃꯨꯛ ꯇꯥꯔꯨꯔꯕꯅꯤ ꯑꯗꯨꯗꯒꯤꯅ ꯏꯪꯊꯔꯨꯔꯕꯅꯤ ꯑꯗꯨꯒ ꯍꯧꯖꯤꯛ ꯃꯣꯏꯛ ꯌꯥꯝ ꯁꯥꯒꯠꯂꯛꯑꯦ ꯉꯔꯥꯡꯗꯒꯤ ꯑꯗꯨ ꯅꯣꯏꯔꯣꯝꯗꯗꯤ ꯍꯧꯖꯤꯛ ꯀꯃꯥꯏꯅ ꯇꯧꯔꯤꯒꯦ ꯍꯥꯏꯗꯤ ꯅꯣꯡ ꯇꯥꯕ ꯃꯇꯝꯗꯤ ꯑꯣꯏꯔꯦ ꯑꯗꯣ ꯑꯩꯅ ꯁꯨꯝ ꯑꯩꯒꯤ ꯏꯃꯥꯟꯅꯕꯁꯤꯡꯒ ꯋꯥꯔꯤ ꯁꯥꯕꯗꯗꯤ ꯃꯣꯏꯗꯣ ꯅꯣꯡꯁꯤ ꯈꯔ ꯍꯥꯏꯗꯤ ꯇꯥꯕ ꯈꯤꯇꯪ ꯋꯥꯠꯂꯦ ꯂꯧꯎ ꯁꯤꯡꯎꯕ ꯀꯩꯅꯣꯗꯗꯤ ꯅꯣꯡꯁꯤ ꯏꯁꯤꯡꯁꯦ ꯃꯔꯥꯡ ꯀꯥꯏꯗꯦꯅ ꯍꯥꯏ ꯑꯗꯣ ꯑꯗꯣ ꯑꯗꯣ ꯃꯔꯨ ꯍꯣꯏ ꯑꯗꯨꯏ ꯃꯌꯥꯏ ꯃꯄꯥꯥꯟꯁꯤꯗꯅ ꯀꯃꯥꯏꯅ ꯇꯧꯔꯤꯅꯣ ꯍꯧꯖꯤꯛꯁꯦ ꯏꯁꯤꯡꯒꯗꯤ ꯂꯩꯕ꯭ꯔꯥ ꯇꯨꯔꯦꯜꯗꯒ ꯁꯤ ꯏꯁꯤꯡ ꯆꯦꯟꯕ꯭ꯔꯥ ꯀꯃꯥꯏꯅ ꯇꯧꯒꯦ
ꯆꯦꯜꯂꯦ ꯇꯨꯔꯦꯟꯒꯤ ꯑꯣꯏꯅꯗꯤ ꯏꯁꯤꯡꯁꯦ ꯑꯗꯨꯛꯀꯤ ꯃꯇꯤꯛ ꯌꯥꯝ ꯆꯥꯎꯅ ꯆꯦꯜꯂꯦ ꯑꯗꯨꯒ ꯑꯗꯨꯝ ꯏꯁꯤꯡꯁꯨ ꯐꯥꯠꯇꯣꯛꯑꯦꯀꯣ ꯑꯗꯨꯁꯨ ꯐꯥꯠꯇꯣꯛꯑꯒꯁꯨ ꯑꯗꯨꯝ ꯆꯦꯜꯂꯦ ꯏꯁꯤꯡꯒꯤ ꯑꯣꯏꯅꯗꯤ ꯂꯩꯇ꯭ꯔꯤꯕ ꯏꯁꯤꯡꯁꯤꯅ ꯉꯁꯥꯏꯒꯤ ꯂꯧꯒꯨꯝꯕꯗꯅ ꯇꯥꯕ ꯐꯪꯗꯕꯗꯨꯀꯣ ꯍꯥꯏꯕꯗꯤ ꯏꯁꯤꯡꯁꯦ ꯇꯨꯔꯦꯟꯗ ꯏꯁꯤꯡ ꯂꯩ ꯍꯥꯏꯔꯒꯁꯨ ꯍꯦꯛꯇ ꯄꯥꯊꯣꯛꯄꯃꯛ ꯅꯠꯇꯕꯅꯤꯅ ꯈꯣꯡ ꯀꯩꯀꯥꯗꯒꯤ ꯐꯥꯠꯇꯣꯛꯅꯔꯛꯑꯒꯁꯨ ꯑꯅꯛꯄ ꯃꯈꯩꯗꯗꯤ ꯏꯁꯤꯡꯁꯦ ꯈꯤꯇꯪ ꯈꯤꯇꯪ ꯂꯩꯕꯗꯤ ꯍꯧꯔꯦꯕꯀꯣ ꯍꯧꯖꯤꯛꯁꯦ ꯑꯗꯨꯒ ꯈꯤꯇꯪ ꯈꯣꯡ ꯂꯥꯞꯄ ꯄ ꯃꯈꯩꯗꯗꯤ ꯑꯥ ꯏꯁꯤꯡꯁꯦ ꯂꯩꯕ ꯈꯤꯇꯪ ꯋꯥꯠꯂꯤꯕ ꯅꯣꯡꯁꯦ ꯇꯥꯔꯒꯁꯨ ꯉꯁꯥꯏꯒꯤ ꯑꯗꯨꯝ ꯀꯨꯏꯅ ꯆꯨꯅ ꯇꯥꯕ ꯅꯠꯇꯕꯤꯅꯀꯣ ꯍꯦꯛ ꯇꯥꯔꯝꯃꯒ ꯏꯁꯤꯡ ꯉꯥꯛꯇꯪ ꯂꯩꯔꯃꯒ ꯑꯃꯨꯛ ꯅꯨꯡꯁꯥꯁꯦ ꯐꯠ ꯁꯥꯗꯣꯛꯄꯅꯤꯅ ꯑꯃꯨꯛ ꯐꯠ ꯀꯪꯕ ꯍꯥꯏꯇꯥꯔꯦꯀꯣ ꯑꯗꯨꯃꯥꯏꯅ ꯇꯧꯕꯒꯤ ꯅꯠꯇꯦ ꯅꯪꯕꯨ ꯍꯣꯏ ꯍꯣꯏꯗ ꯍꯥꯏꯔꯅꯨ ꯍꯥꯏꯕ ꯇꯨꯃꯤꯟꯅ ꯑꯗꯨꯝ ꯇꯥꯎ ꯍꯥꯏꯕ ꯑꯩꯅ ꯍꯥꯏꯕꯗꯤ ꯑꯗꯣ ꯑꯗꯨꯃꯥꯏꯅ ꯇꯧꯕꯒꯤ ꯑꯗꯨꯝ ꯏꯁꯤꯡꯗꯣ ꯃꯄꯥ ꯈꯔꯗ ꯇꯪ ꯐꯪꯕ ꯋꯥꯅꯩ ꯑꯅꯝꯕ ꯑꯣꯏꯅꯗꯤ ꯑꯗꯨꯝ ꯋꯥꯅꯩꯌꯦꯕ ꯑꯩꯈꯣꯏ ꯏꯁꯤꯡꯒꯤ ꯑꯣꯏꯅꯗꯤ ꯂꯧꯒꯤ ꯑꯣꯏꯅꯗꯤꯀꯣ ꯑꯗꯨꯃꯥꯏꯅ ꯂꯩꯌꯦ
ꯍꯣꯏ ꯑꯗꯣ ꯀꯩꯅꯣ ꯁꯤꯒꯤ ꯍꯥꯏꯗꯤ ꯑꯩꯈꯣꯏꯒꯤ ꯁꯤꯒꯤ ꯋꯥꯔꯤꯁꯤꯅ ꯍꯧꯖꯤꯛ ꯍꯧꯖꯤꯛꯀꯤ ꯀꯩꯅꯣ ꯑꯣꯏꯇꯥꯔꯦ ꯍꯥꯏꯇꯥꯔꯦꯅꯦ ꯁꯤꯗꯒꯤ ꯈꯤꯇꯪ ꯉꯏꯊꯔꯒ ꯀꯩꯅꯣꯝꯃ ꯋꯥꯍꯪ ꯑꯃꯇ ꯍꯪꯖꯒꯦꯕ ꯍꯥꯏꯗꯤ ꯑꯩꯈꯣꯏꯒꯤ ꯀꯩꯅꯣ ꯍꯧꯖꯤꯛ ꯍꯧꯖꯤꯛꯇꯤ ꯑꯗꯨꯝ ꯊꯕꯛ ꯏꯪꯈ ꯈꯥꯡ ꯇꯧꯕ ꯃꯇꯝ ꯑꯗꯒꯤ ꯑꯃ ꯑꯃ ꯑꯗꯩ ꯑꯗꯩ ꯑꯦꯛꯖꯥꯝꯒꯨꯝꯕ ꯊꯥꯕꯒꯤ ꯍꯥꯏꯗꯤ ꯇꯥꯡꯀꯛ ꯑꯃ ꯍꯥꯏꯗꯤ ꯄꯨꯟꯁꯤꯒꯤ ꯇꯥꯡꯀꯛ ꯑꯃ ꯑꯣꯏꯈ꯭ꯔꯦ ꯑꯣꯏꯔꯛꯑꯦꯗꯅꯀꯣ ꯍꯧꯖꯤꯛꯁꯤꯅ ꯑꯗꯣ ꯁꯤꯒꯤ ꯄꯨꯝꯅꯃꯛꯁꯦ ꯑꯗꯨꯝ ꯅꯥꯏꯊꯩꯔꯝꯃꯒ ꯍꯥꯏꯗꯤ ꯈꯤꯇꯪ ꯃꯅꯤꯡꯍꯜꯂꯒ ꯑꯃꯨꯛꯇꯪ ꯆꯠꯂꯒ ꯌꯦꯡꯁꯦꯕꯀꯣ ꯃꯨꯛ ꯃꯅꯤꯡ ꯍꯜ ꯍꯜꯂꯒ ꯌꯦꯡꯕꯒ ꯍꯥꯏꯕꯗꯣ ꯑꯍꯜ ꯂꯃꯟꯃꯩꯅ ꯑꯗꯨꯃꯥꯏꯅ ꯃꯅꯤꯡꯍꯟ ꯀꯥꯟꯁꯤꯗ ꯑꯩꯈꯣꯏꯒꯤ ꯑꯩꯈꯣꯏ ꯁ꯭ꯀꯨꯜ ꯇꯝꯃꯛꯏ ꯑꯗꯒꯤ ꯀꯣꯂꯦꯖ ꯇꯝꯃꯛꯏꯀꯣ ꯑꯗꯣ ꯑꯗꯨꯝ ꯀꯣꯂꯦꯖꯀꯨꯝꯕ ꯇꯝꯃꯛꯄꯒꯤ ꯑꯩꯈꯣꯏꯒꯤ ꯃꯇꯝꯁꯦ ꯑꯁꯤꯗ ꯍꯥꯏꯗꯤ ꯑꯩꯈꯣꯏ ꯀꯩꯅꯣꯁꯦ ꯃꯔꯨꯞꯁꯦ ꯍꯥꯏꯗꯤ ꯌꯥꯝꯅ ꯑꯩꯈꯣꯏꯒꯤ ꯌꯥꯝꯅ ꯍꯔꯥꯎꯈꯤꯕ ꯌꯥꯝꯅ ꯍꯥꯏꯗꯤ ꯀꯩꯅꯣ ꯑꯦꯛꯁꯥꯏꯇꯦꯠ ꯌꯥꯝ ꯑꯣꯏꯈꯤꯕ ꯍꯥꯏ ꯇꯥꯔꯦꯅꯦꯀꯣ ꯑꯗꯨꯒꯕ ꯑꯗꯒꯤ ꯌꯥꯝꯅ ꯑꯩꯅ ꯄꯦꯟꯖꯍꯈꯤꯕ ꯑꯗꯨꯃꯥꯏꯅ ꯇꯧꯈꯤꯕ ꯃꯤꯀꯨꯞꯀꯗꯤ ꯌꯥꯎꯈꯤꯕ꯭ꯔꯥ ꯌꯥꯎꯔꯒꯗꯤ ꯈꯤꯇꯪ ꯍꯥꯏꯗꯤ ꯅꯤꯡꯁꯤꯡꯉꯒꯗꯤ ꯀꯣ ꯑꯗꯨꯩ ꯁꯤꯒꯤ ꯅꯨꯃꯤꯠꯁꯤꯃꯗꯤ ꯑꯩꯁꯦ ꯌꯥꯝꯅ ꯊꯝꯃꯣꯏꯁꯦ ꯌꯥꯝ ꯄꯦꯜꯂꯦꯗ ꯌꯥꯝꯁꯨ ꯍꯔꯥꯎꯕꯀꯣ ꯑꯗꯨꯃꯥꯏꯅ ꯃꯇꯝ ꯃꯤꯀꯨꯞ ꯑꯃꯒ ꯌꯥꯎꯔꯒꯗꯤ ꯈꯤꯇꯪ ꯍꯥꯏꯕꯤꯔꯛꯎꯅꯦ
ꯍꯣꯏ ꯌꯥꯎꯋꯦ ꯑꯗꯨꯝ ꯍꯥꯏꯕꯗꯤ ꯁꯥꯡꯈ꯭ꯔꯕ ꯃꯇꯝꯅꯤꯀꯣ ꯄꯨꯟꯁꯤꯒꯤ ꯍꯥꯏꯕꯗꯤ ꯁ꯭ꯀꯨꯜ ꯀꯥꯔꯛꯄ ꯀꯣꯂꯦꯖ ꯀꯥꯔꯛꯄ ꯍꯥꯏꯔꯤꯁꯦ ꯅꯣꯡꯃ ꯅꯤꯅꯤ ꯈꯛꯇꯪ ꯀꯥꯔꯛ ꯂꯣꯏꯕ ꯅꯠꯇꯦ ꯇꯦ ꯆꯍꯤ ꯀꯌꯥꯅꯣꯝ ꯀꯥꯔꯛꯏꯅꯤ ꯑꯗꯨꯅ ꯆꯍꯤ ꯑꯃꯗ ꯆꯍꯤꯗꯨꯗꯤ ꯇꯣꯛꯈ꯭ꯔꯣ ꯅꯣꯡꯃꯗ ꯑꯗꯨꯝ ꯃꯤ ꯑꯋꯥ ꯅꯨꯡꯉꯥꯏꯁꯦ ꯂꯣꯏꯅꯃꯛ ꯇꯆ ꯇꯧꯕ ꯅꯨꯃꯤꯠꯁꯨ ꯑꯗꯨꯝ ꯌꯥꯎꯔꯤꯕꯅꯦꯕꯀꯣ ꯑꯗꯨꯅ ꯌꯥꯝꯈ꯭ꯔꯕ ꯃꯇꯝꯗꯨꯗ ꯑꯩꯁꯨ ꯑꯋꯥꯕ ꯅꯨꯡꯉꯥꯏꯕ ꯃꯌꯥꯝ ꯌꯥꯎꯔꯛꯑꯦ ꯑꯗ ꯅꯨꯡꯉꯥꯏꯕꯗꯨꯁꯨ ꯍꯧꯖꯤꯛ ꯁꯦꯛꯇ ꯄꯨꯊꯣꯛꯑꯒ ꯁꯤꯁꯤꯃ ꯅꯨꯡꯉꯥꯏꯒ ꯍꯥꯏꯕꯗꯨꯗꯤ ꯀꯩꯁꯨ ꯂꯩꯇꯦ ꯑꯗꯨꯒ ꯑꯗꯨꯝ ꯌꯥꯅꯔꯒ ꯑꯋꯥ ꯅꯨꯡꯉꯥꯏ ꯆꯠ ꯈꯤꯕꯅꯤꯅꯀꯣ ꯑꯗꯣ ꯑꯩꯅ ꯑꯗꯨꯝ ꯅꯨꯡꯉꯥꯏꯖꯒꯤꯈꯤꯕ ꯍꯥꯏꯔꯒꯗꯤ ꯍꯧꯖꯤꯛꯇ ꯑꯩꯅ ꯌꯥꯝ ꯃꯤꯁ ꯇꯧꯔꯛꯄ ꯍꯥꯏꯔꯒꯗꯤꯀꯣ ꯏꯃꯥꯟꯅꯕ ꯃꯈꯩ ꯄꯨꯜꯂꯒ ꯑꯗꯨꯝ ꯄꯤꯛꯅꯤꯛꯀꯨꯝꯕ ꯆꯠꯄ ꯁ꯭ꯀꯨꯜꯒꯤ ꯑꯣꯏꯅ ꯑꯦꯛꯁꯀꯔꯁꯟꯒꯨꯝꯕ ꯆꯠ ꯍꯥꯏꯕꯗꯤ ꯁ꯭ꯀꯨꯜ ꯃꯅꯨꯡꯗꯨꯇꯕꯨ ꯑꯣꯏꯔꯒꯁꯨ ꯑꯩꯈꯣꯏꯒꯤ ꯐꯪꯁꯟ ꯃꯇꯝꯗ ꯑꯩꯈꯣꯏꯅ ꯄꯨꯜꯂꯒ ꯖꯒꯣꯏ ꯏꯁꯩ ꯇꯧꯕꯅꯤ ꯈꯪꯗꯦ ꯑꯗꯨꯃꯥꯏꯅ ꯇꯧꯕ ꯐꯪꯁꯟ ꯀꯩꯀꯥ ꯌꯥꯎꯃꯤꯟꯅꯔꯛꯄ ꯑꯗꯨꯒꯨꯝꯕ ꯃꯌꯥꯝꯗꯣ ꯑꯗꯨꯝ ꯃꯤꯁ ꯇꯧꯋꯦ ꯍꯥꯏꯕꯗꯤ ꯍꯧꯖꯤꯛꯇꯤ ꯐꯪꯗ꯭ꯔꯦꯗꯅꯀꯣ ꯏꯃꯥꯟꯅꯕ ꯑꯗꯨꯃꯥꯏꯅ ꯄꯨꯜꯂꯒ ꯂꯩꯕ ꯈꯣꯠꯄ ꯍꯥꯏꯕꯁꯦ ꯑꯗꯒꯤ ꯑꯅꯗꯔ ꯑꯩꯅ ꯌꯥꯝ ꯃꯤꯁ ꯇꯧꯕ ꯍꯥꯏꯔꯒꯗꯤ ꯍꯣꯁꯇꯦꯜꯒꯨꯝꯕꯗ ꯂꯩꯔꯕꯀꯣ ꯍꯣꯁꯇꯦꯜꯒꯨꯝꯕꯗ ꯂꯩꯔꯒ ꯑꯩꯈꯣꯏ ꯃꯌꯥꯝ ꯄꯨꯜꯂꯒ ꯆꯥꯕ ꯊꯛꯄ ꯂꯥꯡꯕ ꯀꯣꯏꯕ ꯆꯠꯄ ꯑꯗꯨꯝ ꯂꯩꯗꯅꯀꯣ ꯍꯥꯏꯕꯗꯤ ꯑꯗꯨꯃꯥꯏꯅ ꯇꯧꯔꯛꯄ ꯃꯌꯥꯝꯁꯦ ꯍꯣꯁꯇꯦꯜꯒꯤ ꯂꯥꯏꯐꯁꯤꯃꯁꯨ ꯌꯥꯝ ꯀꯟꯅ ꯑꯩꯉꯣꯟꯗ ꯅꯨꯡꯉꯥꯏꯕ ꯑꯃ ꯐꯥꯎꯔꯛꯑꯦ ꯍꯧꯖꯤꯛꯇꯀꯣ ꯌꯥꯝ ꯇꯣꯏꯅ ꯃꯤꯁ ꯇꯧꯔꯛꯄ ꯍꯥꯏꯕ ꯇꯥꯔꯦꯀꯣ ꯑꯗꯨꯃꯥꯏꯅ ꯀꯩꯇꯧꯕ ꯃꯌꯥꯝꯗꯣ ꯂꯩꯌꯦ ꯑꯩꯒꯤ ꯑꯣꯏꯅꯗꯤ ꯑꯗꯣ ꯅꯪꯒꯤꯁꯨ ꯅꯪꯅ ꯁꯨꯝ ꯑꯋꯥꯕ ꯄꯥꯝꯖꯈꯤꯗꯕ ꯃꯐꯝ ꯍꯥꯏꯇꯥꯥꯔꯦꯀꯣ ꯁꯤꯒꯤ ꯃꯇꯥꯡꯁꯤꯃ ꯑꯩꯁꯨꯄꯥꯅ ꯄꯥꯝꯗꯦ ꯑꯃꯨꯛ ꯍꯟꯅ ꯂꯥꯛꯍꯜꯂꯔꯣꯏꯔꯤꯕꯅꯨ ꯒꯥꯏꯅ ꯍꯥꯏꯕ ꯃꯇꯥꯡ ꯂꯩꯔꯒꯗꯤ ꯑꯗꯨꯁꯨ ꯑꯗꯨꯝ ꯁꯦꯌꯔ ꯇꯧꯕꯤꯔꯛꯑꯣ ꯑꯗꯨꯒ ꯅꯪꯅ ꯄꯥꯝꯗ꯭ꯔꯤꯕꯒꯤ ꯃꯔꯝꯗꯨꯁꯨ ꯈꯤꯇꯪ ꯊꯝꯕꯤꯝꯃꯣ
ꯍꯣꯏ ꯑꯗꯣ ꯑꯗꯨꯅ ꯍꯥꯏꯗꯤ ꯑꯗꯨꯝ ꯃꯔꯣꯝꯅ ꯍꯥꯏꯕꯤꯔꯤꯁꯤꯅꯗꯤ ꯍꯥꯏꯗꯤ ꯉꯁꯥꯏꯒꯤ ꯃꯔꯨꯞ ꯃꯌꯥꯝ ꯃꯄꯥꯡ ꯃꯌꯥꯝꯒ ꯄꯨꯜꯂꯒ ꯂꯩꯕꯒꯤ ꯃꯤꯀꯨꯞꯇꯨꯃꯗꯤ ꯀꯥꯎꯕ ꯉꯝꯗ꯭ꯔꯦ ꯁꯤꯅꯦꯕ ꯍꯥꯏꯅꯤꯡꯉꯤꯁꯦ ꯑꯗꯨꯒ ꯑꯀꯛꯅꯕ ꯑꯣꯏꯅ ꯑꯩꯒꯤ ꯑꯦ ꯁꯤꯒꯤ ꯅꯨꯃꯤꯠꯁꯤꯃꯗꯤ ꯑꯩ ꯁꯨꯡꯀꯥꯎ ꯀꯥꯎꯔꯔꯣꯏ ꯄꯨꯟꯁꯤꯒꯤ ꯑꯗꯒꯤ ꯇꯥꯔꯤꯛ ꯑꯣꯏꯔꯒꯁꯨ ꯑꯗꯨꯝꯕꯒꯤ ꯃꯣꯃꯦꯟꯁꯇꯤ ꯂꯩꯇꯦ ꯁꯤꯅꯦꯕ ꯑꯗꯨꯒ ꯃꯌꯥꯝ ꯑꯣꯏꯅ ꯑꯩꯈꯣꯏꯒꯤ ꯍꯥꯏꯗꯤ ꯆꯍꯤ ꯆꯨꯞꯄ ꯑꯃ ꯂꯩꯃꯤꯟꯅꯔꯛꯏꯅꯤ ꯆꯍꯤ ꯑꯅꯤ ꯑꯍꯨꯝ ꯂꯩꯃꯤꯟꯅꯩꯅꯦ ꯑꯗꯨꯒꯤ ꯍꯥꯏꯗꯤ ꯑꯗꯨꯝ ꯅꯨꯡꯇꯤꯒꯤ ꯑꯩꯒꯤ ꯆꯠ ꯀꯈꯤꯕ ꯃꯌꯥꯝꯕꯨ ꯑꯋꯥ ꯂꯥꯎꯔꯒ ꯑꯗꯗꯒꯤ ꯂꯥꯏꯔꯤꯛꯇ ꯄꯥꯏꯔꯁꯨ ꯑꯗꯨꯝꯕ ꯃꯌꯥꯝꯗꯨꯗꯤ ꯀꯧꯍꯧ ꯇꯧꯕ ꯉꯝꯗꯦ ꯑꯗꯨꯒꯤ ꯑꯗꯨꯅ ꯑꯣꯏꯅ ꯃꯣꯃꯦꯟꯁꯇꯨ ꯑꯣꯏꯍꯟꯈ꯭ꯔꯦ ꯁꯤꯅꯦꯕ ꯍꯥꯏꯅꯤꯡꯉꯁꯤ ꯅꯠꯇ꯭ꯔꯥ ꯑꯗꯣ ꯑꯩꯒꯤ ꯑꯩꯒꯤ ꯁꯥꯏꯗꯠꯇꯒꯤꯗꯤ ꯍꯥꯏꯗꯤ ꯑꯗꯨꯝ ꯑꯩꯩꯅꯣꯟꯅ ꯌꯥꯝꯅ ꯄꯥꯝꯕꯤꯕꯤꯗꯕ ꯍꯥꯏ ꯇꯥꯔꯒꯗꯤ ꯄꯥꯝꯖꯗꯕꯁꯦ ꯑꯩꯈꯣꯏꯒꯤ ꯑꯩꯅ ꯁꯨꯝ ꯀꯩꯅꯣ ꯇꯧꯔꯛꯄꯗ ꯍꯥꯏꯗꯤ ꯂꯥꯏꯔꯤꯛ ꯇꯝꯃꯛꯄꯗ ꯒꯤ ꯇꯥꯡꯀꯛ ꯑꯣꯏꯅ ꯍꯥꯏꯖꯔꯒꯦ ꯍꯥꯏ ꯇꯥꯔꯦꯅꯦ ꯂꯥꯏꯔꯤꯛ ꯇꯝꯃꯛꯄꯁꯤꯗ ꯍꯥꯏꯗꯤ ꯑꯩꯁꯦ ꯑꯗꯨꯝ ꯀꯩꯅꯣ ꯍꯥꯏꯇꯥꯥꯔꯦꯅꯦ ꯑꯗꯨꯝ ꯑꯩꯈꯣꯏꯒꯤ ꯑꯩꯈꯣꯏꯒꯤ ꯏꯃꯥꯟꯅꯕ ꯃꯌꯥꯝꯁꯤꯒꯤ ꯃꯔꯛ ꯁꯤꯗ ꯁꯨꯝ ꯐꯝ ꯀꯥꯟꯁꯤꯗꯀꯣ ꯑꯩꯁꯦ ꯌꯥꯝꯅ ꯍꯥꯏꯗꯤ ꯃꯣꯏꯅ ꯍꯥꯏꯗꯤ ꯑꯩꯉꯣꯟꯗ ꯀꯩ ꯍꯥꯏꯗꯣꯏꯅꯣ ꯑꯩꯁꯦ ꯃꯤ ꯑꯇꯣꯞꯄ ꯑꯃ ꯑꯣꯏꯅ ꯁꯨꯝ ꯎꯕꯤꯕ ꯇꯟꯖꯥ ꯌꯥꯝ ꯌꯥꯎꯋꯦꯕꯀꯣ ꯑꯗꯣ ꯃꯤ ꯑꯇꯣꯞ ꯑꯣꯏꯅ ꯁꯨꯝ ꯑꯩꯉꯣꯟꯗ ꯍꯥꯏꯗꯤ ꯃꯣꯏꯅ ꯍꯥꯏꯗꯤ ꯑꯩꯁꯦ ꯃꯤ ꯑꯅꯧꯕ ꯑꯗꯒꯤ ꯁꯛ ꯆꯨ ꯆꯨꯁꯨ ꯈꯦꯠꯅꯕ ꯃꯌꯥꯝ ꯂꯩꯕꯅꯤꯅ ꯑꯗꯨꯃꯥꯏꯅ ꯃꯤ ꯑꯇꯣꯞꯄ ꯃꯣꯏꯅ ꯃꯣꯏꯅ ꯁꯨꯝ ꯍꯥꯏꯗꯤ ꯑꯩꯅꯗꯤ ꯌꯥꯝꯅ ꯃꯣꯏꯒ ꯍꯥꯏꯗꯤ ꯇꯤꯟꯅꯖꯅꯤꯡꯕ ꯑꯗꯨꯒ ꯃꯣꯏꯒ ꯌꯥꯝꯅ ꯄꯨꯟꯖꯅꯤꯡꯕ ꯑꯗꯨꯒ ꯑꯩꯅ ꯄꯨꯟꯕ ꯍꯦꯛ ꯍꯧꯔꯒꯅ ꯍꯥꯏꯗꯤ ꯗꯤ ꯑꯩꯉꯣꯟꯗꯒꯤ ꯑꯗꯨꯝ ꯀꯩ ꯍꯥꯏꯗꯣꯏꯅꯣ ꯀꯥꯟꯅꯕꯁꯤ ꯂꯧꯊꯣꯛꯑꯒ ꯃꯣꯏꯅ ꯍꯥꯏꯗꯤ ꯑꯩꯁꯦ ꯑꯗꯨꯝ ꯅꯥꯊꯩꯔꯒ ꯁꯨꯝ ꯊꯝꯕꯤꯕ ꯑꯃ ꯁꯨꯝ ꯑꯩꯉꯣꯟꯗ ꯐꯥꯎꯔꯛꯈꯤꯕꯑꯕꯀꯣ ꯑꯗꯣ ꯑꯩꯅ ꯁꯤꯁꯦ ꯑꯩꯅ ꯃꯣꯏꯁꯤꯦ ꯀꯩꯅꯣ ꯇꯧꯕ ꯍꯩꯇꯕꯒꯤ ꯍꯥꯏꯗꯣꯏꯔꯥ ꯑꯗꯨꯝꯕ ꯑꯩꯉꯣꯟꯗ ꯈꯔ ꯑꯗꯨꯒꯤ ꯑꯗꯨꯃꯥꯏꯅ ꯌꯥꯝꯅ ꯃꯤꯅ ꯑꯩꯉꯣꯟꯗ ꯌꯥꯝ ꯇꯧꯔꯛꯈꯤꯕ ꯌꯥꯝ ꯂꯩꯌꯦꯕ ꯑꯗꯨꯗꫭ ꯑꯗꯨꯒꯨꯝꯕ ꯑꯗꯨꯒꯤ ꯃꯣꯃꯦꯟꯁꯇꯨꯃꯗꯤ ꯌꯥꯝꯅ ꯍꯥꯏꯗꯤ ꯑꯩꯉꯣꯟꯗ ꯅꯨꯡꯉꯥꯏꯖꯈꯤꯗꯕ ꯍꯥꯏꯇꯥꯥꯔꯦꯅꯦꯀꯣ ꯑꯩꯉꯣꯟꯗ ꯌꯥꯝꯅ ꯑꯩꯅ ꯄꯥꯝꯖꯈꯤꯗꯕ ꯑꯃ ꯑꯣꯏꯅ ꯇꯧꯔꯛꯏꯗꯣ ꯍꯥꯏꯗꯤ ꯑꯩꯅꯗꯤ ꯐꯅ ꯈꯜꯂꯒ ꯍꯥꯏꯗꯤ ꯃꯣꯏꯅ ꯑꯩꯁꯤ ꯅꯥꯊꯩꯕꯤꯔꯛꯑꯦ ꯊꯝꯕꯤꯕ ꯑꯗꯨꯃꯥꯏꯅ ꯇꯧꯕ ꯃꯣꯃꯦꯟꯁ ꯌꯥꯝ ꯊꯣꯛꯑꯦꯕ ꯑꯗꯨꯗꯨꯃꯗꯤ ꯌꯥꯝꯅ ꯑꯩꯅ ꯄꯥꯝꯖꯗꯦ ꯍꯥꯏꯇꯥꯔꯦꯅꯦ ꯑꯗꯣ ꯑꯩꯗꯤ ꯃꯤꯁꯦ ꯑꯩ ꯋꯥꯈꯟꯗꯗꯤ ꯑꯗꯨꯝ ꯆꯞ ꯃꯥꯟꯅꯩꯅ ꯈꯜꯂꯦ ꯑꯗꯨꯒ ꯃꯣꯏꯅꯗꯤ ꯑꯗꯨꯃꯥꯏꯅ ꯍꯥꯏꯗꯤ ꯈꯥꯏꯗꯣꯛꯑꯒ ꯊꯝꯕꯤꯔꯝꯕꯗꯣ ꯑꯗꯨ ꯌꯥꯝ ꯅꯨꯡꯉꯥꯏꯖꯗꯦ ꯑꯗꯨ ꯌꯥꯝ ꯄꯥꯝꯖꯗꯦꯅ ꯑꯗꯨꯃꯥꯏꯅ ꯊꯝꯖꯒꯦ
ꯑꯣ ꯑꯗꯨꯗꯤ ꯅꯪꯅ ꯍꯥꯏꯔꯤꯁꯦ ꯁ꯭ꯀꯨꯜ ꯁꯨꯝ ꯇꯝꯃꯛꯄꯗ ꯃꯌꯥꯝ ꯃꯃꯥꯡꯗ ꯐꯝꯃꯤꯟꯅꯕꯗ ꯃꯤꯅꯒ ꯅꯪꯉꯣꯟꯗ ꯈꯤꯇꯪ ꯁꯥꯟꯅꯁꯦꯇꯕꯨ ꯍꯧꯔꯛꯇꯕꯨ ꯑꯣꯏꯔꯣ ꯅꯠꯇ꯭ꯔꯒ ꯃꯤꯅ ꯐꯖꯅ ꯇꯧꯕꯤꯔꯛꯇꯕꯕꯨ ꯑꯣꯏꯔꯣ ꯍꯥꯏꯕꯗꯤ ꯂꯝꯂꯥꯟꯕ ꯑꯃꯅ ꯏꯟꯊꯣꯛꯄ ꯑꯗꯨꯝ ꯍꯥꯏꯕꯗꯤ ꯅꯪꯅ ꯗꯤ ꯌꯥꯝ ꯄꯨꯟꯖꯅꯤꯡꯉꯒꯁꯨ ꯅꯪꯅꯗꯤ ꯌꯥꯝ ꯐꯅ ꯂꯩꯖꯔꯒꯁꯨ ꯁꯛꯁꯨ ꯁꯨꯝ ꯈꯦꯠꯅꯕꯅꯤꯅ ꯃꯣꯏꯅ ꯁꯨꯝ ꯍꯥꯏꯕꯗꯤ ꯅꯪꯁꯦ ꯑꯇꯣꯞꯄ ꯃꯤꯅꯤꯒ ꯍꯥꯏꯔꯒ ꯁꯨꯃꯥꯏꯅ ꯇꯧꯕ ꯈꯣꯠꯄꯗꯣ ꯅꯪꯅ ꯄꯥꯝꯖꯗꯕꯀꯣ ꯑꯗꯨ ꯅꯪꯅꯗꯤ ꯌꯥꯝ ꯐꯅ ꯈꯟꯗꯣꯛꯄ ꯃꯤꯒꯤ ꯃꯤ ꯆꯞ ꯃꯥꯟꯅꯩ ꯀꯥꯏꯅ ꯈꯜꯂꯒꯀꯣ ꯖꯥꯠ ꯕꯤꯖꯥꯠꯀ ꯈꯥꯏꯗꯕꯤꯗ ꯑꯗꯨꯝ ꯀꯩ ꯍꯥꯏꯅꯤ ꯃꯤ ꯑꯃꯠꯇꯅꯤꯒ ꯍꯥꯏꯔꯒ ꯈꯜꯂꯒ ꯑꯗꯨꯃꯥꯏꯅ ꯅꯪꯅꯗꯤ ꯌꯥꯝ ꯐꯅ ꯈꯜꯂꯨꯔꯒ ꯃꯣꯏꯅꯗꯤ ꯑꯗꯨꯃꯥꯏꯅ ꯑꯃꯨꯛ ꯈꯟꯕꯤꯔꯝꯗꯕꯗꯣ ꯍꯥꯏꯕꯗꯤ ꯅꯪꯁꯦ ꯑꯇꯣꯞꯄꯅꯤ ꯑꯗꯨꯅꯤ ꯑꯗꯥꯅꯤ ꯍꯥꯏꯔꯒ ꯏꯟꯊꯣꯛꯄꯤꯕꯗꯣ ꯑꯗꯨꯒꯤ ꯃꯣꯃꯦꯟꯁꯇꯨꯅꯦꯕꯀꯣ ꯅꯪꯅ ꯌꯥꯝ ꯅꯨꯡꯉꯥꯏ ꯇꯦ ꯍꯥꯏꯔꯤꯁꯤ ꯅꯪꯒꯤ ꯑꯣꯏꯅꯗꯤꯀꯣ ꯍꯣꯏ ꯑꯗꯨ ꯐꯔꯦ ꯅꯨꯡꯉꯥꯏꯇꯕꯒꯤ ꯃꯣꯃꯦꯟꯁ ꯑꯃ ꯍꯥꯏꯈ꯭ꯔꯦ ꯑꯗꯣ ꯅꯪꯒꯤꯁꯨ ꯅꯨꯡꯉꯥꯏꯕꯒꯤ ꯃꯣꯃꯦꯟꯁ ꯑꯃ ꯅꯪꯒꯤ ꯍꯧꯖꯤꯛꯇꯤ ꯄꯨꯟꯁꯤ ꯋꯥꯔꯤꯁꯤꯗꯀꯣ ꯑꯗꯨꯝ ꯍꯌꯦꯡꯒꯤ ꯍꯥꯡꯆꯤꯠꯀꯤ ꯋꯥ ꯍꯥꯏꯕ ꯂꯩꯇ꯭ꯔꯦ ꯅꯪꯅ ꯑꯗꯨꯝ ꯍꯧꯖꯤꯛꯐꯥꯎꯃꯛ ꯍꯤꯡꯉꯛꯄꯁꯤꯗ ꯅꯪꯅ ꯀꯥꯎꯕ ꯉꯝꯗꯕ ꯀꯥꯎꯕ ꯉꯝꯗꯕ ꯌꯥꯝ ꯅꯨꯡꯉꯥꯏꯖꯈꯤꯕ ꯑꯃꯈꯛ ꯇꯪ ꯍꯥꯏꯕꯤꯔꯝꯃꯨ ꯍꯥꯏꯕꯗꯤ ꯌꯥꯝ ꯂꯩꯔꯝꯒꯅꯤ ꯍꯥꯏꯕ ꯈꯪꯉꯩꯀꯣ ꯑ ꯍꯥꯏꯕꯗꯤ ꯁꯨꯝ ꯅꯨꯡꯉꯥꯏꯒꯟꯕ ꯃꯤꯅꯤꯅ ꯑꯗꯨꯕꯨ ꯑꯃꯈꯛꯇꯪ ꯂꯧꯈꯠꯂꯒ ꯍꯥꯏꯕꯤꯔꯝꯃꯣ ꯑꯗꯨꯒ
ꯍꯣꯏ ꯑꯃꯈꯛꯇꯪ ꯌꯥꯝꯅ ꯅꯨꯡꯉꯥꯏꯖꯈꯤꯕ ꯄꯦꯟꯖꯈꯤꯕ ꯃꯣꯃꯦꯟꯁ ꯍꯥꯏ ꯇꯥꯔꯦꯅꯦꯀꯣ ꯑꯩꯅ ꯌꯥꯝ ꯅꯨꯡꯉꯥꯏꯖꯈꯤꯕ ꯃꯣꯃꯦꯟꯁꯦ ꯀꯩꯅꯣ ꯑꯩꯅ ꯀꯩꯅꯣꯒꯤ ꯑꯩꯈꯣꯏꯒꯤ ꯀ꯭ꯂꯥꯁ ꯇꯨꯌꯦꯜꯞ ꯊꯥꯔꯛꯄ ꯃꯇꯝꯁꯤꯗ ꯑꯩꯁꯦ ꯌꯥꯝ ꯊꯤꯅ ꯅꯥꯔꯦꯕꯀꯣ ꯍꯥꯏꯗꯤ ꯑꯦꯛꯖꯥꯝ ꯊꯥꯔꯝꯗꯥꯏꯁꯤꯗ ꯑꯩꯁꯦ ꯊꯥ ꯑꯃꯃꯨꯛꯁꯦ ꯐꯖꯅ ꯅꯥꯔꯦꯕ ꯅꯥꯔ ꯀꯥꯟꯁꯤꯗ ꯑꯩꯁꯦ ꯑꯦꯛꯖꯥꯝꯁꯦ ꯊꯥꯕꯁꯤꯐꯥꯎꯗ ꯍꯥꯏꯗꯤ ꯀꯩ ꯍꯥꯏꯗꯣꯏꯅꯣ ꯅꯥꯔꯒ ꯑꯗꯨꯝ ꯑꯗꯨꯐꯥꯎꯕ ꯐꯖꯅ ꯐꯠꯇ꯭ꯔꯤꯕ ꯑꯩꯁꯦ ꯍꯥꯏꯗꯤ ꯇꯁꯦꯡꯅ ꯍꯥꯏꯔꯒꯗꯤ ꯑꯩꯁꯦ ꯌꯨꯝꯗ ꯂꯩꯔꯒ ꯄꯣꯊꯥꯒꯗꯕ ꯃꯇꯝ ꯑꯣꯏꯗꯣꯏꯅꯦꯕ ꯑꯗꯨꯗ ꯑꯦꯛꯖꯥꯝꯁꯦ ꯂꯩꯕꯒꯤ ꯑꯩꯁꯦ ꯂꯩꯕ ꯌꯥꯗꯗꯅ ꯀꯩꯅꯣ ꯇꯧꯔꯒ ꯑꯗꯨꯝ ꯍꯥꯏꯗꯤ ꯂꯩ ꯈ꯭ꯔꯦꯕꯀꯣ ꯏꯁ꯭ꯀꯨꯜ ꯍꯥꯏꯗꯤ ꯀꯩꯅꯣ ꯑꯩꯒꯤ ꯇꯝꯃꯛꯄ ꯃꯍꯩꯁꯪꯁꯤꯗ ꯂꯩꯔꯒ ꯑꯩꯁꯦ ꯑꯦꯛꯖꯥꯝꯁꯦ ꯊꯥꯔꯦ ꯊꯥꯔꯒ ꯑꯩꯁꯦ ꯑꯩꯅ ꯀꯩꯅꯣ ꯇꯧꯕꯗꯨꯗꯤ ꯑꯩꯅ ꯈꯟꯖꯕ ꯀꯩꯅꯣꯗꯨꯗꯤ ꯌꯎꯗ꯭ꯔꯦ ꯑꯗꯣ ꯑꯩꯅ ꯌꯥꯎꯔꯝꯕ ꯍꯥꯏꯗꯤ ꯑꯩꯅ ꯑꯃꯨꯛꯁꯨ ꯈꯜꯂꯛꯑꯦ ꯑꯗꯨꯝ ꯅꯥꯔꯝꯗ꯭ꯔꯒꯗꯤ ꯌꯧꯒꯗ꯭ꯔꯅꯁꯨ ꯈꯜꯂꯦꯕ ꯑꯗꯣ ꯑꯩꯁꯦ ꯅꯥꯕꯒꯤꯗꯁꯨ ꯈꯤꯇꯪ ꯍꯥꯏꯗꯤ ꯇꯥꯡꯀꯛ ꯈꯔ ꯑꯃ ꯂꯦꯞ ꯈ꯭ꯔꯦꯕ ꯂꯥꯏꯔꯤꯛꯀꯨꯝꯕ ꯄꯥꯕ ꯈꯣꯠꯗꯣ ꯑꯗꯨꯒ ꯑꯗꯨꯒꯤ ꯑꯦꯛꯖꯥꯝꯁꯦ ꯊꯥꯔꯦ ꯊꯥꯔꯀꯥꯟꯁꯤꯗ ꯑꯩꯁꯦ ꯊꯥꯔꯕ ꯃꯇꯨꯡꯁꯤꯗ ꯑꯦꯛꯖꯥꯝꯁꯦ ꯍꯥꯏꯗꯣꯛꯄꯁꯦ ꯉꯥꯏꯔꯀꯥꯟꯗ ꯑꯦꯛꯖꯥꯝ ꯍꯥꯏꯗꯣꯛꯂꯦ ꯍꯥꯏꯗꯣꯛꯠꯂꯀꯥꯟꯁꯤꯗ ꯍꯥꯏꯗꯤ ꯌꯥꯝꯅ ꯊꯥꯖꯗꯅ ꯍꯥꯏꯇꯥꯔꯦꯅꯦꯀꯣ ꯌꯥꯝꯅ ꯊꯥꯖꯗꯅ ꯑꯩꯁꯦ ꯑꯩꯅꯕꯨꯗꯤ ꯀꯩꯅꯣꯁꯤ ꯌꯦꯡꯖꯔꯕ ꯍꯥꯏꯗꯤ ꯔꯤꯖꯜꯁꯦ ꯌꯦꯡꯖꯔꯦ ꯑꯗꯨꯒ ꯑꯩꯁꯦ ꯁꯦ ꯑꯗꯨꯝ ꯑꯣ ꯁꯤꯒꯤ ꯃꯥꯔꯛꯁꯦ ꯐꯪꯉꯦꯅ ꯑꯩꯁꯦ ꯌꯥꯝ ꯄꯦꯟꯖꯔꯦꯕ ꯑꯩꯅ ꯐꯪꯉꯤꯕ ꯃꯥꯔꯛꯇꯨꯗ ꯑꯗꯨꯒ ꯑꯩꯅ ꯑꯩꯅ ꯈꯟꯖꯔꯝꯕ ꯃꯥꯔꯇꯨꯗꯤ ꯌꯧꯗ꯭ꯔꯦꯕ ꯑꯗꯨꯒ ꯀꯩꯅꯣ ꯍꯥꯏꯔꯦ ꯑꯗꯨꯝ ꯑꯩꯅ ꯑꯗꯨꯝ ꯑꯦꯛꯁꯦꯞ ꯇꯧꯖꯔꯦꯕ ꯑꯗꯨꯒ ꯑꯩꯅ ꯌꯥꯝ ꯊꯥꯖꯗꯅ ꯑꯩꯈꯣꯏꯒꯤ ꯀꯩꯅꯣꯁꯤꯅ ꯍꯥꯏ ꯇꯥꯔꯦꯅꯦ ꯎꯝ ꯑꯩꯈꯣꯏꯒꯤ ꯑꯩꯈꯣꯏꯒꯤ ꯁ꯭ꯀꯨꯜꯒꯤ ꯃꯀꯣꯛ ꯑꯣꯏꯕ ꯑꯣꯖꯥꯁꯤꯅ ꯑꯩꯉꯣꯟꯗ ꯍꯥꯏꯗꯤ ꯑꯩ ꯑꯩꯈꯣꯏꯒꯤ ꯀꯅꯣ ꯄꯦꯔꯦꯟꯁꯇ ꯐꯣꯟ ꯇꯧꯔꯛꯄꯅꯦꯕ ꯐꯣꯟ ꯇꯧꯔꯛꯑꯒ ꯃꯥꯅ ꯍꯥꯏꯗꯤ ꯑꯩꯒꯤ ꯔꯤꯖꯜꯁꯦ ꯍꯥꯏꯔꯛꯄ ꯍꯥꯏ ꯇꯥꯔꯦ ꯑꯗꯨꯒ ꯉꯁꯥꯏꯒꯤ ꯔꯤꯖꯜꯁꯦ ꯍꯥꯏꯔꯛꯏꯁꯤꯅ ꯌꯦꯡꯖꯕꯁꯤꯅ ꯑꯩ ꯈꯛꯇꯅꯦ ꯑꯩꯒꯤ ꯈꯛꯇꯪ ꯌꯦꯡꯖꯕꯅꯤ ꯗꯅꯥ ꯃꯣꯏꯅ ꯑꯃꯨꯛ ꯌꯦꯡꯉꯝꯗꯣꯏꯁꯤꯅ ꯄꯨꯜꯂꯞꯀꯤ ꯑꯣꯏꯅ ꯍꯥꯏꯗꯤ ꯊꯥꯈꯤꯕ ꯁꯥꯇ꯭ꯔ ꯃꯌꯥꯝꯗꯨꯒꯤ ꯁ꯭ꯀꯨꯜꯗꯨꯃꯒꯤ ꯄꯨꯂꯞ ꯌꯦꯡꯉꯝꯗꯣꯏꯅꯤꯗꯅ ꯀꯣ ꯑꯗꯨ ꯄꯨꯂꯞꯌꯦꯡꯉꯒ ꯃꯣꯏꯅ ꯍꯥꯏꯔꯛꯄ ꯔꯤꯖꯜ ꯑꯣꯏ ꯕ ꯑꯗꯨꯒ ꯑ ꯑꯩꯈꯣꯏꯒꯤ ꯀꯩꯅꯣꯁꯤꯗ ꯑꯩꯈꯣꯏ ꯄꯦꯔꯦꯟꯁꯁꯤꯗ ꯍꯥꯏꯇꯥꯔꯦꯅꯦ ꯑꯃꯣꯏꯅ ꯐꯣꯟ ꯇꯧꯔꯛꯑꯒ ꯅꯪꯒꯤ ꯀꯩꯅꯣꯗꯣ ꯁꯨꯃꯥꯏꯅ ꯔꯤꯖꯜ ꯍꯥꯏꯗꯣꯛꯑꯦ ꯑꯗꯨꯒ ꯃꯥꯅ ꯈ꯭ꯋꯥꯏꯗꯒꯤ ꯍꯥꯏꯌꯦꯁ ꯑꯣꯏꯔꯦ ꯑꯩꯈꯣꯏ ꯁ꯭ꯀꯨꯜꯁꯤꯒꯤ ꯑꯣꯏꯅ ꯍꯥꯏꯔꯛꯄ ꯃꯨꯃꯦꯟꯁꯇꯣ ꯑꯗꯨꯃꯗꯤ ꯌꯥꯝ ꯊꯤꯅ ꯊꯤꯅ ꯑꯩꯉꯣꯟꯗ ꯍꯥꯏꯗꯤ ꯅꯨꯡꯉꯥꯏꯖꯒꯤꯈꯤꯕ ꯃꯣꯃꯦꯟ ꯑꯃ ꯐꯥꯎꯋꯦ ꯍꯥꯏꯇꯥꯔꯦꯅꯦ ꯑꯗꯨꯗꯣ ꯁꯨꯡꯀꯥꯎ ꯀꯥꯎꯥꯎꯔꯣꯏ ꯑꯗꯨꯁꯨ ꯌꯥꯝꯅ ꯅꯨꯡꯉꯥꯏꯈꯤ ꯑꯗꯨꯒ
ꯌꯥꯔꯦ ꯑꯃꯈꯛ ꯇꯪ ꯍꯥꯏꯔꯒꯗꯤ ꯌꯥꯔꯦ ꯅꯪꯅ ꯍꯥꯏꯅꯤꯡꯉꯤꯁꯤ ꯅꯪꯅ ꯀ꯭ꯂꯥꯁ ꯇꯨꯌꯦꯜꯞ ꯊꯥꯔꯛꯄ ꯃꯇꯝꯗ ꯅꯪꯅ ꯌꯥꯝ ꯐꯖꯅ ꯆꯥꯎꯅ ꯍꯣꯠꯅꯔꯒ ꯍꯦꯟꯅ ꯃꯥꯏ ꯄꯥꯛꯀꯦꯅ ꯈꯜꯂꯝꯕꯗꯣ ꯑꯅꯥ ꯑꯌꯦꯛ ꯌꯥꯎꯕꯗꯒꯤ ꯅꯪꯁꯦ ꯅꯪꯅ ꯈꯜꯂꯝꯕ ꯃꯥꯔꯛꯇꯨꯃꯛꯇꯤ ꯉꯝ ꯒꯤꯗ꯭ꯔꯦ ꯌꯧꯕ ꯑꯗꯨꯃꯛꯄꯨ ꯉꯝꯗ꯭ꯔꯦ ꯍꯥꯏꯔꯒꯁꯨ ꯅꯪ ꯑꯗꯨꯝ ꯍꯔꯥꯎꯖꯒꯦ ꯍꯥꯏꯕꯗꯤ ꯑꯩꯅ ꯅꯥꯔꯨꯕꯒꯤ ꯑꯩꯅ ꯅꯥꯔꯒ ꯐꯪꯗꯣꯂꯛꯏꯕ ꯃꯥꯔꯛꯁꯦ ꯑꯗꯨꯝ ꯋꯥꯡꯉꯦ ꯈꯜꯂꯒ ꯍꯔꯥꯎꯔꯒ ꯂꯩꯔꯤꯉꯩ ꯇꯥꯟꯖꯥꯁꯤꯗ ꯅꯣꯏꯒꯤ ꯀꯨꯜꯗꯨꯒꯤ ꯑꯣꯏꯅꯁꯨ ꯅꯪꯅ ꯈ꯭ꯋꯥꯏꯗꯒꯤ ꯋꯥꯡꯅ ꯐꯪꯉꯦ ꯍꯥꯏꯕ ꯄꯥꯎꯁꯦ ꯇꯥꯕꯗ ꯅꯪꯗ ꯍꯦꯟꯅ ꯅꯨꯡꯉꯥꯏꯖꯈꯤ ꯑꯗꯨꯅ ꯑꯗꯨꯒꯤ ꯃꯤꯀꯨꯞꯇꯨꯅ ꯅꯪꯒꯤ ꯈ꯭ꯋꯥꯏꯗꯒꯤ ꯅꯨꯡꯉꯥꯏꯕ ꯃꯤꯀ ꯑꯃ ꯑꯣꯏ ꯍꯥꯏꯕꯅꯤ ꯅꯪꯅ ꯍꯥꯏꯅꯤꯡꯏꯁꯤꯀꯣ ꯑꯗꯨꯅ ꯅꯨꯡꯉꯥꯏꯕ ꯗꯣ ꯌꯥꯝꯃꯟꯅ ꯁꯦꯌꯔ ꯇꯧꯈ꯭ꯔꯕꯅꯤꯅ ꯋꯥꯔꯝꯃꯅꯤ ꯏꯁꯤꯡꯗꯨꯃꯨ ꯊꯛꯎꯔꯣ ꯊꯝꯃꯣ
ꯍꯣꯏ ꯍꯣꯏ ꯊꯝꯃꯒꯦ